ꯋꯥꯔꯤ ꯁꯦ ꯌꯥꯝ ꯅꯨꯡꯉꯥꯏꯌꯦ ꯑꯗꯨꯕꯨ ꯇꯣꯝꯕꯁꯤꯡꯗꯤ ꯈꯔ ꯌꯥꯝ ꯅꯨꯡꯉꯥꯏꯔꯃꯒꯅꯤ
ꯕꯣꯕꯣꯛꯇꯤ ꯇꯥꯔꯣꯏ ꯑꯗꯨꯁꯨ ꯑꯩꯈꯣꯏꯒꯤ ꯏꯃꯥꯒ ꯕꯕꯥ ꯍꯣꯏ ꯑꯗꯨ ꯃꯣꯏꯗꯤ ꯇꯥꯔꯝꯒꯅꯤ ꯉꯁꯤ ꯀꯔꯤꯒꯤꯔ ꯋꯥ ꯌꯥꯝ ꯁꯟꯅꯌꯦ ꯍꯥꯏꯕꯥ
ꯀꯩꯅꯣ ꯏꯃꯥꯗꯣ ꯃꯥꯒꯤ ꯃꯃꯥꯡꯗ ꯁꯥꯟꯅꯧ ꯃꯥ ꯑꯩꯒꯤ ꯃꯃꯥꯡꯗ ꯁꯅꯥꯎ ꯍꯥꯏꯕꯅꯤ ꯑꯗꯨꯝ ꯑꯩꯅ ꯌꯥꯗꯕꯒꯤ
ꯗꯦ ꯍꯥꯏꯕ ꯌꯥꯗ꯭ꯔ ꯃꯤ ꯃꯤꯒꯤ ꯍꯥꯏꯕꯗꯤ ꯏꯊꯟꯗ ꯑꯗꯨꯝ ꯁꯥꯟꯅꯕꯅ ꯅꯨꯡꯉꯥꯏꯌꯦꯅ
ꯎꯝ ꯑꯩꯁꯨ ꯍꯥꯏꯕꯅꯤꯗꯣ ꯑꯩꯒꯤ ꯔꯨꯝꯗ ꯏꯊꯟꯗ ꯁꯥꯟꯅꯒꯦ
ꯍ ꯅꯣꯛꯅꯤꯡꯕꯅꯤ ꯑꯩꯈꯣꯏ ꯍꯥꯟꯅ ꯅꯪ ꯉꯁꯥꯏ ꯍꯥꯟꯅ ꯑꯩꯅ ꯍꯡꯕꯗ ꯀꯅꯥꯒꯔ ꯁꯕ꯭ꯔꯥꯅ ꯍꯡꯕꯗꯣ ꯑꯗꯨꯒꯤ ꯅꯨꯄꯤꯒ ꯍꯥꯟꯅ ꯇꯥꯎꯔꯝ ꯀꯥꯟꯗ ꯑꯁ ꯅꯣꯛꯅꯤꯡꯕꯗꯣ ꯑꯩꯈꯣꯏ ꯑꯅꯤ ꯅꯣꯛꯔꯒ ꯅꯣꯛꯔꯒ
ꯍꯥꯏꯗꯤ ꯌꯥꯝ ꯅꯣꯛꯅꯤꯡꯒꯦꯔꯥ ꯈꯟꯕꯅꯦ ꯑꯗꯨꯕꯨ ꯌꯥꯝ ꯅꯣꯛꯅꯤꯡꯗꯦ ꯑꯩꯗꯤ
ꯑꯩꯈꯣꯏꯅꯤꯗꯤ ꯌꯥꯝ ꯅꯣꯛꯅꯤꯡꯉꯤ ꯑꯗꯨꯅ ꯀꯔꯤ ꯍꯥꯏꯅ ꯑꯩꯈꯣꯏ ꯑꯅꯤ ꯑꯗꯨꯝ ꯅꯣꯛꯏꯗ ꯂꯧꯔꯒ ꯋꯥꯔꯤ ꯁꯥꯅꯔꯒ ꯍꯩꯅꯧ ꯌꯥꯝꯔꯤꯕꯣ ꯍꯩꯅꯧ
ꯍꯣꯏ ꯌꯥꯝ ꯔꯩ
ꯆꯥ ꯊꯛꯅꯤꯡꯉꯦ
ꯎꯝ ꯅꯣꯏ ꯆꯥꯕ ꯐꯪꯗꯦ
ꯎꯝ ꯅꯍꯥꯟ ꯏꯆꯦ ꯂꯥꯛꯄ ꯀꯥꯟꯗꯤ ꯄꯨꯔꯛꯑꯦ
ꯎꯝ ꯑꯔꯣ
ꯍꯥꯥ
ꯃꯨꯟꯕ꯭ꯔꯥ ꯃꯨꯟꯕ꯭ꯔꯥ ꯃꯨꯟꯗꯕ꯭ꯔꯥ
ꯃꯨꯟꯕꯁꯨ ꯃꯨꯟꯗꯕꯁꯨ
ꯎꯝ ꯑꯣ ꯑꯗꯨꯝ ꯆꯥꯕ ꯐꯪꯉꯦ ꯑꯗꯨꯕꯨ ꯑꯩꯗꯤ ꯍꯩꯅꯧꯗꯤ ꯌꯥꯝ ꯄꯥꯝꯗꯦ ꯄꯥꯝꯅꯔꯁꯨ ꯈꯪꯗꯦ ꯎꯝ ꯌꯥꯝ ꯆꯥꯅꯤꯡꯕꯁꯨ ꯑꯣꯏꯗꯦ
ꯑꯩꯗꯤ ꯌꯥꯝ ꯄꯥꯝꯃꯦ ꯑꯗꯨ ꯑꯩꯈꯣꯏꯗ ꯑꯩꯈꯣꯏꯗ ꯐꯕꯅꯦ ꯎꯝ ꯑꯩꯈꯣꯏꯗ ꯐꯥꯕꯅꯦ ꯎꯝ ꯑꯩꯈꯣꯏ ꯅꯨꯄꯤꯗꯀꯣ ꯑꯗꯨꯒꯤ ꯍꯩꯅꯥꯎ ꯌꯥꯝ ꯆꯅꯩꯌꯦ
ꯑꯣ
ꯈꯪꯉꯦ ꯅꯍꯥꯟ ꯍꯣꯁꯇꯦꯜ ꯂꯩꯔ ꯀꯥꯟꯗ ꯑꯩ ꯑꯦꯛꯖꯥꯝ ꯂꯩꯔ ꯀꯥꯟꯗ ꯀꯣ ꯑꯗꯨꯒ ꯄꯦꯔꯦꯠꯆꯨ ꯆꯠꯄ ꯑꯗꯨꯒ ꯑꯁ ꯌꯥꯝ ꯆꯅꯥꯏꯌꯦ ꯑꯩꯉꯣꯟꯗ ꯑꯁ ꯅꯨꯄꯤꯒꯤ ꯌꯥꯝ ꯐꯥꯕ ꯃꯥꯜꯂꯦꯅꯀꯣ ꯑꯗꯨꯗꯒꯤ
ꯑꯥ ꯑꯥ ꯑꯣ ꯈꯔꯥꯝꯒꯅꯤ
ꯎꯝ
ꯗ ꯎꯝ ꯑꯩꯈꯣꯏꯗ ꯎꯝ ꯈꯪꯗꯦ ꯑꯩꯈꯣꯏ ꯈꯨꯟꯗꯀꯣ ꯌꯥꯝ ꯍꯥꯎ ꯍꯥꯎꯕ ꯆꯥꯕ ꯐꯪꯗꯦ ꯀꯔꯤ ꯔ ꯈꯪꯗꯦ
ꯑꯩꯈꯣꯏ ꯈꯨꯟꯗ
ꯎꯝ ꯃꯤ ꯑꯇꯣꯞꯄ ꯌꯨꯝ ꯃꯤ ꯑꯇꯣꯞꯄ ꯌꯨꯝꯒꯤꯗꯤ ꯄꯥꯛ ꯆꯥꯎꯕ ꯐꯪꯗꯦꯅ
ꯎꯝ
ꯑꯩꯈꯣꯏꯒꯤ ꯌꯨꯝꯗ ꯂꯩꯥꯏꯕꯗꯨꯗꯤ ꯈꯔ ꯁꯤꯜꯂꯦꯕ
ꯎꯝ ꯑꯩꯈꯣꯏꯒꯤꯗꯣ ꯌꯥꯝ ꯍꯥꯎꯕꯅꯦ
ꯎꯝ
ꯀꯣꯏꯗꯣ ꯌꯥꯝ ꯍꯥꯎꯕꯅꯦ
ꯅꯍꯥꯟ ꯅꯍꯥꯟ ꯂꯥꯁ ꯇꯥꯏꯝ ꯑꯩꯈꯣꯏ ꯏꯅꯦꯈꯣꯏꯒ ꯑꯩꯈꯣꯏ ꯂꯧꯥꯃꯤꯟꯅꯕ ꯆꯠꯂꯦ ꯑꯗꯨꯒ ꯇꯧꯋꯦ ꯑꯗꯨꯕꯨ ꯃꯨꯟ ꯃꯨꯟꯕ ꯌꯥꯎꯗꯕ
ꯑꯣ ꯃꯤ ꯃꯌꯥꯝ ꯑꯗꯨꯝ ꯂꯥꯎꯕ ꯂꯥꯛꯄꯒꯤ
ꯎꯝ
ꯃꯤ ꯃꯌꯥꯝ ꯂꯧꯕ ꯂꯥꯛꯑꯦꯅ
ꯑꯣ ꯌꯨꯝ ꯃꯈꯥꯒꯤ ꯌꯨꯝꯗꯨꯗ
ꯎꯝ ꯃꯈꯥꯒꯤ ꯌꯨꯝꯗꯣ
ꯑꯥ
ꯍꯧꯖꯤꯛ ꯂꯩꯕ ꯌꯨꯝꯗꯣ ꯇꯨ ꯃꯄꯥꯟꯗ
ꯑꯗꯨ ꯑꯗꯨ ꯑꯗꯨꯏꯒꯤꯗꯣ ꯍꯧꯖꯤꯛ ꯑ ꯎꯝ ꯑꯁꯤ ꯗꯤꯁ ꯢꯌꯥꯔꯗꯣ ꯌꯥꯝꯗꯦ
ꯎ ꯑꯁꯤ ꯍꯥꯏꯕꯗꯤ ꯅꯨꯡꯁꯤꯠꯅꯀꯣ
ꯎꯝ ꯅꯍꯥꯟ ꯅꯍꯥꯟꯗꯤ ꯌꯥꯝ ꯌꯥꯝꯔꯝꯕꯅꯦꯕ
ꯅꯦ ꯑꯗꯨꯒ ꯑ ꯑꯃ ꯑꯃꯒꯤ ꯁꯥꯏꯠꯇ ꯑꯗꯨꯒꯤ ꯁꯥꯏꯖꯠꯇꯁꯨ ꯑꯃ ꯅꯍꯥꯟ ꯅꯨꯡꯁꯤꯠ ꯌꯥꯝ ꯀꯟꯅ ꯂꯥꯛꯄ ꯀꯥꯟꯅꯒꯤ ꯀꯣ ꯑꯗꯨꯝ ꯇꯥꯈ꯭ꯔꯕ ꯃꯥꯜꯂꯦ
ꯎꯝ ꯌꯨꯝ ꯑ ꯑꯁꯤ
ꯎꯝ ꯂꯧꯔꯤꯟꯁꯥꯟ ꯅꯣꯏꯒꯤ ꯌꯨꯝꯗꯣ
ꯎꯝ
ꯃꯈꯣꯏ ꯃꯈꯣꯏꯒꯤ ꯌꯨꯝꯗꯀꯣ ꯍꯩꯅꯣ ꯍꯩꯅꯧ ꯑꯄꯤꯛ ꯑꯄꯤꯛꯄ ꯂꯩꯌꯦꯅ
ꯎꯝ
ꯎꯝ ꯌꯥꯝ ꯄꯤꯛꯄ ꯍꯥꯎꯕꯗꯣ ꯑꯗꯨꯏ ꯑꯌꯥ ꯌꯥꯝꯕꯗꯣ ꯌꯥꯝ ꯌꯥꯝꯃꯦ ꯑꯗꯣ ꯑꯗꯨꯒꯤ ꯍꯅꯥꯎ ꯑꯗꯨꯒꯤ ꯍꯩꯅꯧꯗꯨꯗꯤꯀꯣ
ꯎꯝ
ꯃꯤ ꯑꯇꯣꯞꯄꯒꯤ ꯂꯣꯏ ꯃꯨꯟꯈ꯭ꯔꯒ ꯂꯣꯏ ꯂꯥꯏꯇꯕ ꯃꯇꯝꯗ ꯑꯃꯨꯛ ꯃꯨꯟꯂꯛꯀꯅꯤ ꯍꯥꯏꯌꯦ ꯑꯗꯣ ꯌꯥꯝ ꯃꯟꯕꯒꯤ ꯀꯣ ꯁꯤ ꯕ꯭ꯔꯥꯟꯁꯇꯣ ꯇꯥꯠꯈ꯭ꯔꯦ
ꯎꯝ ꯄꯝꯃꯨꯌꯦꯀꯣ ꯑꯗꯨꯗꯤ ꯑꯆꯥꯔ ꯇꯥꯕ꯭ꯔꯥ ꯅꯠꯇ꯭ꯔꯒ ꯃꯣꯏ
ꯇꯧꯔꯝꯒꯅꯤ ꯃꯈꯣꯏ
ꯎꯝ
ꯑꯗꯨ ꯂꯧꯑꯣ ꯂꯥꯛꯑꯣ ꯇꯥꯎꯅꯤꯡꯗꯤ ꯍꯥꯏꯔꯝꯕꯅꯦ ꯑꯗꯨꯕꯨ ꯂꯥꯎꯗꯦ
ꯑꯆ꯭ꯔ ꯐꯖꯅ ꯇꯧꯔꯗꯤ ꯍꯥꯎꯒꯅꯤ
ꯅꯍꯥꯟꯗꯣ ꯑꯩꯈꯣꯏ ꯍꯥꯏꯕꯅꯦꯕ ꯑꯁꯤ ꯅꯨꯡ ꯂꯥꯛꯄꯗꯣ ꯉꯥꯏꯕ ꯉꯝꯗ꯭ꯔꯦ ꯍꯥꯏꯔꯒꯀꯣ ꯑꯃꯨꯛ ꯎ ꯉꯥꯢ ꯉꯥꯏꯕ ꯉꯝꯗ꯭ꯔꯦ ꯍꯥꯏꯕ ꯃꯇꯝꯗ ꯑꯃꯨꯛ ꯇꯠꯈ꯭ꯔꯦ ꯌꯥꯝ ꯄꯥꯝꯃꯨ ꯌꯦ
ꯄꯥꯝꯃꯨꯌꯦ ꯑꯗꯨꯗꯤ ꯍꯥꯎꯑꯣꯋꯦ ꯍꯥꯏꯌꯦ ꯑꯗꯨꯗꯣ ꯃꯨꯜꯅꯗꯤ ꯌꯥꯝ ꯍꯥꯎꯋꯦ ꯍꯥꯏꯕꯅꯦ ꯑꯩꯈꯣꯏ ꯆꯥꯕꯗꯤ ꯐꯪꯗꯦ ꯑꯗꯨ ꯑꯣꯢꯔꯁꯨ ꯌꯥꯝ ꯐꯥꯎꯋꯦ ꯍꯥꯏꯕꯅꯤ
ꯎꯝ
ꯌꯥꯝ ꯁꯇ꯭ꯔꯦꯠ
ꯗꯣ ꯆꯍꯤ ꯆꯍꯤ ꯑꯅꯤ ꯂꯥꯁ ꯌꯥꯔꯁꯨ ꯎꯝ ꯑꯗꯨ ꯄꯥꯟꯗꯦ ꯍꯥꯏꯌꯦ ꯗꯤꯁ ꯢꯌꯦꯔꯅ ꯑꯃꯨꯛ ꯄꯥꯟꯒꯅꯤ ꯍꯥꯏꯌꯦ
ꯎꯝ ꯑꯗꯨꯒ ꯌꯥꯝ ꯄꯥꯝ ꯑꯝ ꯌꯥꯝ ꯄꯥꯟꯕꯅꯦ ꯑꯗꯨꯗꯤ
ꯎꯝ
ꯅꯪ
ꯅꯦ ꯄꯥꯢꯔꯁꯨ ꯆꯥꯅꯤꯡꯕ ꯐꯥꯎꯗꯦ
ꯁꯁ ꯑꯩꯗꯤ ꯆꯥꯅꯤꯡꯒꯦ ꯂꯥꯢꯔꯗꯤ ꯗꯨꯝ ꯆꯥꯔꯒ ꯂꯩꯔ ꯂꯩꯒꯅꯤ
ꯎꯝ ꯑꯈꯣꯏ ꯁꯤꯖꯤꯟꯅꯧ ꯐ꯭ꯔꯨꯏꯠꯁꯤꯡꯗꯣ ꯆꯥꯎꯋꯣꯅꯦ ꯌꯥꯝ ꯐꯅꯤ ꯑꯍꯝ
ꯉꯁꯤ ꯅꯣꯏ ꯆꯠꯄꯁꯦ ꯂꯥꯛꯄꯗꯤ ꯑ ꯑꯥꯎꯇꯣꯗ ꯆꯠꯄ꯭ꯔꯥ ꯅꯠꯇ꯭ꯔꯒ
ꯑꯁ ꯀꯥꯗ ꯑꯗꯨꯝ ꯆꯠꯂꯦꯗꯥ
ꯉꯥꯢꯌꯦ ꯑꯗꯨꯗ ꯑꯗꯨꯗꯤ
ꯑꯁ ꯉꯁꯤꯗꯣ ꯑꯩꯈꯣꯏꯗꯣ ꯎꯝ ꯂꯥꯏꯔꯣꯏ ꯆꯈꯪ ꯈꯟꯕꯅꯦꯕ
ꯎꯝ
ꯎꯝ ꯀꯔꯤ ꯂꯩꯔꯗꯔ ꯍꯥꯢ ꯈꯜꯂꯒ ꯑꯈꯣꯢ ꯑꯇꯣꯟꯗꯗꯤ ꯆꯠꯄꯗꯣ ꯆꯠꯂꯗꯤ ꯄꯦꯁꯦꯟꯖꯔꯒꯤ ꯃꯇꯨꯡ ꯏꯟꯅ ꯆꯠꯀꯅꯤꯅ ꯑꯗꯨꯒꯤ ꯑꯁꯤ ꯀꯥꯔꯗꯣ ꯍꯥꯏꯔ ꯍꯥꯏꯔꯁꯦ ꯆꯠꯁꯦ ꯍꯥꯏꯔꯒꯀꯣ
ꯎꯝ
ꯎꯝ ꯍꯥꯏꯈ꯭ꯔꯁꯦ ꯍꯥꯏꯕꯅꯦꯕ ꯑꯗꯣ ꯑꯈꯣꯏꯗꯣ ꯍꯥꯏꯈ꯭ꯔꯦ ꯑꯃꯛ ꯂꯥꯀꯄꯥ ꯀꯥꯟꯗꯀꯣ ꯉꯁꯤꯗꯣ ꯑꯃꯇꯤ ꯕꯍꯦꯀꯜ ꯍꯥꯢꯑꯝ ꯍꯥꯝ ꯂꯩꯌꯦ ꯇꯃꯦꯂꯣꯡ ꯆꯠꯄꯗꯣ ꯑꯗꯣ ꯎꯝ ꯒꯥꯔꯤ ꯑꯅꯤ ꯑꯍꯨꯝꯔꯥ ꯂꯣꯏ ꯃꯤ ꯐꯝꯗ꯭ꯔꯒꯣ ꯑꯣ ꯆꯠꯈ꯭ꯔꯦ ꯑꯗꯨꯒꯤ ꯑꯩ ꯑꯈꯣꯏꯗꯣ ꯁꯤꯗ ꯆꯠ ꯗꯤ ꯌꯥꯝ ꯁꯤꯈꯣ ꯍꯩꯅꯣ
ꯃꯣꯏ ꯎꯝ ꯀꯥꯏ ꯌꯥꯝ ꯑꯁꯤ ꯊꯥꯗꯒꯤ ꯂꯥꯏꯕꯔꯥ ꯃꯣꯏ ꯒꯥꯔꯤꯗꯣ
ꯈꯪꯗꯦ ꯑꯩꯁꯨ ꯑꯩ ꯂꯥꯛꯄ ꯂꯥꯁ ꯃꯥꯟꯗꯒꯤ ꯂꯥꯁ ꯂꯥꯁ ꯃꯥꯟꯗꯒꯤ ꯃꯥꯜꯂꯤꯗ ꯅꯍꯥꯟ ꯑ ꯁꯀꯨꯜ ꯁꯀꯨꯜ ꯊꯤꯟꯕꯁꯨ ꯑꯗꯨꯝ ꯆꯠ ꯂꯤꯅꯥ ꯅꯪ ꯚꯤꯗꯤꯌꯣ ꯎꯗ꯭ꯔꯣ
ꯑꯣ ꯑꯣ ꯑꯗꯨꯒꯤ ꯒꯥꯔꯤꯗꯨꯔꯣ ꯑꯣ ꯑꯣ ꯑꯩꯗꯤ ꯀꯔꯤ ꯀꯔꯤꯅꯗ ꯑꯣ
ꯑꯍ ꯅꯣꯢ ꯃꯥ ꯗꯨ ꯅꯍꯥꯟꯅ ꯂꯩꯕ
ꯑꯗꯨ ꯒꯔꯤ ꯆꯥꯎꯕꯅ ꯐꯥꯏ ꯑꯦꯗꯥ ꯍꯧꯖꯤꯛꯇꯤ ꯍꯥꯏꯗꯤ ꯀꯔꯤ ꯑꯗꯨ ꯄꯤꯛꯄꯗ ꯆꯠꯂꯗꯤ ꯀꯔꯤ ꯍꯥꯏꯗ ꯅꯣꯡ ꯇꯥꯕ ꯁꯨꯃꯥꯏꯅ ꯇꯥꯕ ꯀꯥꯟꯗꯗꯤ ꯋꯥꯁꯨ ꯋꯥꯅꯤ
ꯎꯝ
ꯅꯨꯡꯇꯤꯒꯤ ꯃꯣꯏꯗꯤ ꯆꯠꯄꯅꯤꯅ
ꯎꯝ ꯑꯉꯥꯡꯁꯤꯡꯕꯨꯁꯨ ꯌꯥꯝ ꯅꯨꯡꯁꯤꯌꯦ ꯍꯥꯏꯕꯗꯤ
ꯎꯝ ꯍꯝ ꯍ ꯑꯗꯨꯒꯤꯅꯤ ꯑꯁ ꯑꯈꯣꯏꯒꯤ ꯃꯇꯥꯝꯗ ꯁꯨꯃꯥꯏꯅ ꯂꯥꯏꯔꯗꯤꯅ ꯋꯥꯔꯤ ꯑꯗꯨꯝ ꯂꯤꯕ ꯑꯗꯣ ꯁꯨꯃꯥꯏꯅ ꯆꯠꯅꯤꯡꯉꯦ ꯍꯥꯏꯔꯒ ꯕ꯭ꯔꯤꯁ ꯁꯦꯝ ꯕ꯭ꯔꯤꯖ ꯁꯦꯝꯂꯒ ꯑꯁ ꯅꯨꯉꯥꯏ ꯅꯤꯅ ꯑ ꯌꯥꯝ ꯅꯨꯡꯁꯤꯗ ꯑꯗꯨꯒꯤ ꯃ
ꯑꯁꯤ ꯒ꯭ꯔꯥꯎꯟꯗꯒꯤ ꯒ꯭ꯔꯥꯎꯟꯗꯒꯤ ꯏꯃꯥꯅꯨꯋꯦꯜ ꯆꯔꯆꯀꯤ ꯃꯄꯝꯗꯀꯣ ꯅꯣꯢ ꯑꯗꯋꯥꯢꯗꯒꯤ ꯄꯤꯁ ꯁꯦꯝꯕ ꯌꯥꯔꯗꯤꯀꯣ ꯍꯥꯢꯔꯗ ꯗꯨꯝ ꯍꯥꯢꯕꯗꯣ
ꯗꯤ ꯍꯦꯛꯇ ꯑ ꯗꯤꯔꯒ ꯂꯤ
ꯎꯝ ꯑꯩꯈꯣꯏ ꯑꯩꯈꯣꯏꯒꯤ ꯃꯇꯥꯡꯗꯁꯨ ꯀꯣ ꯑꯗꯨꯝ ꯂꯝꯕꯤ ꯐꯥꯔꯒ ꯆꯠꯄ ꯌꯥꯔꯝꯕ ꯗꯤ ꯑꯩꯈꯣꯏ ꯑ ꯁ꯭ꯀꯨꯜ ꯕꯦꯟꯒꯨꯝꯕ ꯀꯣ
ꯎꯝ
ꯍꯥꯏꯔꯒ ꯍꯧꯖꯤꯛ ꯑ ꯃꯈꯣꯏꯅ ꯑ ꯑꯞꯇ ꯑꯗꯨ ꯃꯥꯢ ꯆꯠꯄꯗꯣ ꯃꯈꯣꯏꯗꯣ ꯊꯥꯗ ꯋꯥꯟ ꯊꯥꯎꯖꯟ ꯐꯥꯏꯚ ꯍꯟꯗ꯭ꯔꯦꯠ ꯄꯤꯌꯦ ꯍꯥꯏꯕꯅꯦꯕ
ꯎꯝ ꯑꯗꯨꯗ ꯑꯁ ꯑꯈꯣꯏ ꯑꯩꯈꯣꯏꯒꯤ ꯃꯇꯥꯝꯗꯁꯨ ꯎꯝ
ꯑꯗꯣ ꯑꯩꯈꯣꯏ ꯑꯃꯝꯇꯗꯁꯨ ꯂꯩꯔꯗꯤ ꯎ ꯁꯤ ꯁ꯭ꯀꯨꯜ ꯕꯦꯟꯒꯨꯝꯕ ꯀꯣ ꯍꯥꯏꯔꯗꯤ ꯑꯗꯨꯏ ꯑꯗꯨꯝ ꯆꯠ
ꯑꯗꯨꯒꯤꯅꯦ ꯑꯗꯨꯅ ꯐꯥꯒꯅꯤ ꯄꯩꯁꯥꯁꯨ ꯇꯤꯡꯉꯔꯣꯏ
ꯎꯝ
ꯑꯗꯨꯒ ꯍꯧꯖꯤꯛ ꯑꯩꯈꯣ ꯍꯧꯖꯤꯛ ꯑꯩꯈꯣꯏꯒꯤ ꯁ꯭ꯀꯨꯜꯗꯤ ꯌꯥꯝ ꯐꯌꯦꯗꯅ ꯑꯩꯈꯣꯏ ꯀꯨꯟꯗ ꯂꯥꯏꯕꯗꯣ ꯑꯗꯨ ꯑꯗꯨꯒꯨꯝꯕ ꯁ꯭ꯀꯨꯜ ꯂꯩꯔꯗꯤ ꯑꯩꯈꯣꯏ ꯑꯗꯨꯗ ꯑꯍ ꯍꯝ ꯂꯩꯔꯝ ꯀꯅꯤ ꯁꯣꯏꯔ ꯁꯣꯏꯔꯔ ꯑꯗꯨ
ꯁꯣꯢꯔꯣꯢ ꯌꯥ ꯀ꯭ꯂꯥꯁ ꯀ꯭ꯂꯥꯁ ꯀꯥꯏ ꯀꯔꯤ ꯂꯥꯛꯄꯔꯥ ꯑꯈꯣꯏ ꯍꯥꯏꯁ꯭ꯀꯨꯜ ꯍꯤꯍꯥꯍꯥ
ꯃꯤ ꯃꯁꯤꯡ ꯀꯌꯥꯅꯣ ꯍꯥꯏꯔꯀꯥꯟꯗ
ꯌꯥꯝ ꯃꯨꯔꯒ ꯑꯈꯣꯏ
ꯀꯔꯤ ꯍꯥꯏꯔꯗꯤ ꯌꯥꯔꯦꯗ ꯑꯈꯣꯏꯒꯤ ꯏꯅꯥꯎ ꯅꯨꯄꯥꯈꯣꯏ ꯇꯧꯔꯝꯒꯅꯤ ꯀꯔꯤ ꯁ꯭ꯀꯨꯜꯗꯒꯤ ꯂꯥꯛꯄ꯭ꯔꯥ ꯍꯥꯏꯔ ꯑꯈꯣꯏ ꯁ꯭ꯨꯀꯜ ꯑꯣꯏꯔꯝꯒꯅꯤ
ꯃꯥ ꯃ꯭ꯌꯨꯖꯤꯛ ꯀ꯭ꯂꯥꯁ ꯂꯧꯋꯦ ꯍꯥꯏꯗꯥꯏ
ꯎꯝ ꯈꯪꯗꯦ ꯇꯧ ꯇꯧꯕ꯭ꯔꯥ ꯍꯧꯖꯤꯛ ꯈꯪꯗꯦ ꯃꯈꯣꯏ ꯁ ꯎꯝ ꯑꯥ ꯑꯃ ꯁꯤ ꯑꯦꯟ ꯁꯤ ꯁꯤꯒꯤ ꯃꯅꯥꯛꯇ ꯂꯩꯕ ꯃꯐꯝꯗꯣ
ꯎꯝ
ꯇꯧꯒꯅꯤ ꯍꯥꯏꯕꯔ ꯈꯪꯗꯦ
ꯃ꯭ꯌ꯭ꯨꯖꯤꯛ ꯃꯥꯅ ꯏꯟꯇ꯭ꯔꯦꯁ ꯂꯩꯔꯗꯤ
ꯇ ꯑꯗꯨꯝ ꯆꯠꯀ ꯍꯥꯏꯌꯦ
ꯎꯝ ꯏꯆꯦ ꯍꯥꯏꯌꯦ ꯃꯥ ꯃꯤꯌꯨꯖꯤꯛ ꯏꯟꯇ꯭ꯔꯦꯁ ꯂꯩꯌꯦꯅ ꯏꯃꯥꯅ ꯍꯥꯏꯌꯦꯅꯀꯣ ꯃꯥꯅ ꯇꯥꯃꯤꯟꯅꯁꯦ ꯍꯥꯏꯌꯦ
ꯎꯝ
ꯑꯗꯨꯒ ꯑꯩ ꯍꯥꯏꯕꯅꯦ ꯃꯥꯒꯤ ꯃꯥꯒꯤ ꯃꯌꯥꯝꯕ ꯑꯅꯤꯗꯤ ꯌꯦꯡꯂꯒ ꯂꯩꯗꯣꯏ ꯅꯦ ꯗꯨꯗꯤꯅ
ꯍꯧꯖꯤꯛꯁꯨ ꯑꯣꯏꯈ꯭ꯔꯕꯅꯤꯅ ꯃꯤꯅ ꯕꯤ ꯕꯤ ꯑꯦꯁ ꯆꯜꯂꯤ ꯇꯧꯔꯒ ꯃꯌꯥꯝꯕꯅ ꯅꯨꯡꯃꯨꯛ ꯌꯨꯝꯗ ꯂꯩꯕ
ꯌꯥꯝꯕꯗ ꯚꯣꯂꯟꯇꯤꯌꯥꯔꯒꯤ ꯊꯝꯒꯗꯕꯅꯤ ꯃꯣꯏ ꯊꯕꯥꯥꯛ ꯂꯩꯇꯅ
ꯇꯨꯅꯤ
ꯃꯣꯏꯅꯤꯁꯦ ꯈꯪꯗ꯭ꯔꯦ
ꯐꯤꯖꯤꯀꯦꯜ ꯏꯖꯨꯀꯦꯁꯟꯈꯣꯏꯗꯤ
ꯑꯥ ꯃꯥꯅ ꯌꯥꯏꯌꯦ ꯍꯥꯏꯔꯗꯤ ꯈꯪꯉꯗꯤ ꯑꯩ ꯍꯩ ꯍꯩꯒꯅꯤ ꯑꯗꯨꯒꯤ ꯃꯇꯝꯗꯣꯀꯣ ꯑꯩ ꯃꯥ ꯕꯨ ꯅꯤꯡꯁꯤꯡꯕꯗꯤ ꯅꯤꯡꯁꯤꯡꯉꯦꯕ ꯃꯥꯁꯨ ꯑꯁꯤ ꯇꯥꯎꯔꯗꯤ ꯐꯥꯒ ꯐꯥꯒꯗꯕꯅꯦ ꯃꯥꯁꯨ ꯌꯥꯏꯌꯦꯗꯅ ꯃꯥ ꯍꯥꯏꯕꯗꯤ ꯑꯗꯨꯝ ꯐꯤꯠ ꯑꯣꯏꯌꯦꯗꯅ ꯃꯁꯥꯁꯨ ꯀꯜꯂꯦ ꯑꯗꯨ ꯍꯧꯖꯤꯛꯇꯤ ꯌꯥꯅꯤꯅ ꯈꯥꯟꯕ ꯀꯥꯟꯗ ꯎꯝ
ꯎꯝ ꯅꯥꯟ ꯅꯨꯄꯥꯇꯣ ꯎꯝ ꯃꯅꯥ ꯎꯝ ꯑꯁꯤꯗ ꯎꯝ ꯐꯤꯖꯤꯀꯦꯜ ꯑꯦꯖꯨꯀꯦꯁꯟꯗ ꯃ